ꯎꯝ
ꯑ ꯑꯗꯨꯒꯤꯗꯣ ꯑꯩꯈꯣꯏ ꯑꯩꯈꯣꯏꯅ ꯍꯧꯖꯤꯛꯇꯤ ꯑꯩꯈꯣꯏꯅ ꯉꯝꯂꯒꯗꯤꯅꯦ ꯑꯗꯨꯗꯣꯞꯌꯣꯜꯂꯒꯁꯨ ꯂꯧꯒꯅꯤ ꯃꯤꯁꯤꯡꯅ꯫ ꯍꯧꯖꯤꯛꯀꯤ ꯑꯗꯨꯗ ꯑꯗꯨꯕꯨ ꯌꯣꯟꯅꯕ ꯂꯥꯏꯔꯤ
ꯐꯪꯕꯗꯤ ꯈ ꯋꯥꯠꯀꯅꯤ
ꯋꯥꯠꯄ ꯂꯥꯏꯔꯦ ꯑꯩꯈꯣꯏ ꯑꯩꯈꯣꯏ ꯁꯣꯝꯗ ꯐꯥꯎꯕ ꯐꯪꯒꯗ꯭ꯔꯕ ꯑꯗꯨꯏꯅꯤꯅ ꯂꯨꯕꯗꯣ ꯑꯩ ꯀꯥꯟꯅꯕꯗꯨ ꯈꯪꯒ꯭ꯔꯕ
ꯑꯗꯨꯒ ꯑꯩ ꯑꯃ ꯍꯥꯏꯒꯤꯕ ꯑꯩꯈꯣꯏ ꯑꯩꯒꯤ ꯕꯕꯥꯁꯦ ꯍꯥꯀꯨꯝꯁꯦ ꯆꯠꯄ ꯉꯝꯗ ꯂꯩꯈꯤꯕꯅꯦꯕꯀꯣ ꯃꯥꯁꯦ ꯑꯗꯨ ꯅꯨꯄꯥ ꯑꯃꯁꯤꯅ ꯌꯦꯡꯉꯤ ꯍꯥꯟꯅ ꯑꯃꯁꯤꯅ ꯌꯦꯡꯉꯒ ꯈꯣꯡ ꯈꯨꯠꯁꯦ ꯃꯥꯅ ꯈꯤꯇꯪ ꯁꯨꯃꯥꯏꯅ ꯃꯦꯠꯂꯦꯕ ꯃꯦꯠꯄ ꯁꯥꯟꯅꯔꯦ ꯑꯗꯨꯒ ꯃꯥꯅ ꯑꯩꯈꯣꯏꯒꯤ ꯑꯩꯈꯣꯏ ꯂꯩꯕꯗꯣ ꯑꯃ ꯂꯩꯗꯅ ꯑꯩꯈꯣꯏꯒꯤ ꯂꯥꯏ ꯂꯥꯏ ꯑꯩꯈꯣꯏ ꯂꯥꯏꯅꯤꯡꯗ ꯍꯥꯏꯖꯕꯗꯣ ꯑꯗꯣ ꯍꯥꯏꯖꯔꯦ ꯏꯃꯥꯅ ꯑꯗꯨꯒ ꯍꯥꯏꯔꯦ ꯅꯪ ꯁꯤꯗ ꯂꯥꯏꯔꯦꯟꯅ ꯇꯧꯕꯅꯦꯅ ꯑꯗꯨ
ꯎꯝ
ꯍꯥꯟꯅ ꯂꯥꯏꯔꯦꯟ ꯊꯦꯡꯅꯕꯒꯨꯝꯕ ꯂꯩꯕ꯭ꯔꯥꯅ ꯏꯄꯥꯅ ꯍꯥꯟꯅ ꯑꯩ ꯄꯥꯈꯪ ꯑꯣꯏꯔꯤꯀꯥꯟꯗ ꯄꯥꯈꯪ ꯅꯠꯇꯦ ꯅꯨꯄꯤ ꯊꯤꯔꯦ ꯃꯇꯨꯡ ꯃꯥꯜꯂꯦ ꯂꯥꯏꯔꯦꯟꯂ ꯀꯩꯅꯣ ꯃꯥꯅ ꯂꯦꯞ ꯂꯩ ꯀꯥꯟꯗ ꯃꯥꯏ ꯃꯅꯥꯛꯇ ꯑꯆꯧꯕ ꯑꯃ ꯂꯩꯌꯦ ꯍꯥꯏꯌꯦꯕ
ꯎꯝ
ꯑꯗꯨꯗ ꯃꯥꯁꯦ ꯀꯤꯔ ꯁꯤꯕ ꯅꯥꯕꯒꯤ ꯈꯪꯗꯅ ꯆꯦꯜꯂꯤ ꯍꯥꯏꯑꯦ ꯃꯥꯖꯦ ꯈꯪꯉꯒ ꯑꯗꯨꯒꯤ ꯑꯗꯨ ꯑꯗꯨ ꯎꯝ ꯑꯗꯨ ꯑꯗꯨꯅꯤꯗꯤ ꯑ ꯍꯥꯏꯗꯕ ꯑꯗꯨꯃꯛꯇꯤ ꯑꯗꯨꯕꯨ ꯑꯗꯨꯒꯨꯝꯕ ꯊꯦꯡꯅꯈ꯭ꯔꯦ ꯑꯗꯨꯒꯤ ꯍꯧꯖꯤꯛꯀꯤ ꯅꯨꯄꯥꯗꯨꯅ ꯑꯗꯨ ꯑ ꯅꯪꯒꯤꯗꯣ ꯂꯥꯏꯔꯦꯟꯅꯅꯤ ꯍꯥꯏꯕꯅꯦ ꯑꯗꯨ ꯃꯥꯖꯤ ꯆꯠꯄ ꯉꯝꯗ꯭ꯔꯦ ꯈꯣꯡꯁꯦ ꯂꯣꯏ ꯁꯨꯝꯖꯤꯜꯂꯒ ꯂꯩꯔꯦ ꯃꯥꯖꯤꯅ ꯃꯥꯒꯤ ꯑ ꯀꯩꯅꯣ ꯑꯃ ꯃꯆꯥ ꯑꯃꯁꯤꯗ ꯃꯥꯅ ꯄꯨꯊꯣꯛꯑꯒ ꯈꯣꯡ ꯈꯨꯠꯁꯦ ꯂꯣꯏ ꯇꯩꯔꯒ ꯁꯨꯃꯥꯏꯅ ꯃꯦꯠꯄ ꯃꯦꯠꯄꯅꯦꯕ ꯑꯗꯨꯗ ꯑꯌꯨꯛꯇ ꯇꯧꯔꯣ ꯅꯨꯃꯤꯗꯥꯡꯗꯣ ꯄꯥꯏꯔ ꯀꯣꯏꯔ ꯂꯩ ꯋꯥꯅꯤ
ꯎꯝ
ꯑꯗꯨꯗꯣ ꯑꯩꯅ ꯍꯪꯉꯦꯕ ꯃꯅꯝꯁꯨ ꯌꯥꯝ ꯁꯥꯊꯤꯌꯦ ꯑꯩꯅ ꯀꯔꯝꯕ꯭ꯔꯥ ꯍꯥꯏꯅ ꯍꯪꯉꯦꯕ ꯑꯗꯨꯗ ꯏꯄꯥꯥꯅ ꯂꯥꯏꯔꯦꯟꯒꯤ ꯃꯊꯥꯎꯅꯦ ꯍꯥꯏꯌꯦ꯫
ꯍꯣꯏ ꯃꯗꯨꯒꯤꯗꯣ ꯌꯥꯝ ꯐꯩꯌꯦꯅ ꯍꯥꯏꯌꯦ ꯑꯩꯈꯣꯏꯁꯨ ꯎꯝ ꯇꯥꯏ ꯃꯥꯒꯤ ꯊꯥꯎ
ꯑꯁ ꯃꯅꯝꯊꯤꯕꯅ ꯑꯁ ꯑꯩ ꯃꯅꯝꯖꯦ ꯍꯩꯅ ꯗꯨꯅꯅꯦ ꯑꯩ ꯆꯥꯛꯐꯥꯎ ꯆꯥꯅꯤꯡꯗ꯭ꯔꯕꯅꯦ ꯑꯁ
ꯑꯣ
ꯑꯩꯉꯣꯟꯗ ꯇꯩꯕ ꯅꯠꯇꯦꯕ ꯑꯗꯨ ꯏꯄꯥꯗ ꯇꯩꯕꯩꯅꯦꯕ ꯑꯗꯨꯐꯥꯎ ꯃꯅꯝꯗꯣ ꯑꯥ ꯀꯩꯅꯝ ꯅꯤꯡꯁꯤꯡꯂ ꯑꯝ ꯂꯩꯕꯅꯦꯕ ꯀꯟꯕꯩ ꯃꯥꯏ ꯀꯟ ꯀꯟꯕꯩ ꯆꯥꯡꯖ‌ꯦ
ꯎꯝ ꯀꯌꯥꯝ ꯀꯌꯥꯝ ꯊꯤꯅ ꯀꯩꯅꯣ ꯇꯧꯕꯖꯠꯅꯦ
ꯑꯗꯨꯖꯨꯅꯦ ꯌꯥꯝ ꯇꯩꯕ ꯅꯠꯇꯦꯕ
ꯈꯖꯤꯛ ꯈꯛ ꯇꯩꯕ
ꯃꯥꯅꯦ ꯈꯖꯤꯛ ꯈꯖꯤꯛ ꯁꯨꯃꯥꯏꯅ ꯈꯨꯠꯅ ꯈ‌ꯣꯠ ꯇ‌ꯪ ꯈꯇꯪ ꯀꯣꯠꯂꯤꯗꯅ ꯋꯥꯔꯤ ꯇꯧ ꯇꯧꯔꯒ ꯑꯗꯨꯝ ꯃꯦꯠꯄꯅꯦꯕ
ꯗꯣ ꯄꯥꯏꯔꯤꯕ ꯃꯥꯗꯤ ꯃꯅꯝ ꯅꯝꯊꯤꯗꯖꯥꯠꯂ
ꯐꯪꯗ‌ꯦ ꯄꯁ ꯆꯦꯟꯕ ꯑꯩ ꯀꯃꯥꯏ ꯉꯛꯏꯕꯅꯤ ꯃꯥ ꯆꯥꯛꯀ ꯀꯃꯥꯏꯟ ꯆꯥꯕ꯭ꯔꯥ ꯍꯥꯏꯅ
ꯎꯝ ꯎꯝ
ꯑꯗꯣ ꯑꯈꯣꯏꯖꯨ ꯍꯪꯒꯣꯏꯗ꯭ꯔꯒꯗꯤꯅꯦ ꯑꯝꯇ ꯂꯧꯔꯒ ꯑꯝ ꯇꯧꯕ ꯌꯦꯡꯒꯗꯝꯅꯦ ꯑꯈꯣꯏ ꯈꯣꯡ ꯈꯨꯠ ꯀꯩ ꯅꯨ ꯀꯩꯅꯣ ꯅꯨꯡꯁꯤꯠꯀꯨꯝꯕ ꯂꯩꯕꯁꯤꯡꯗꯣ
ꯍꯣꯏ
ꯃꯦꯠꯂꯒ ꯌꯥ
ꯑꯗꯣ ꯐꯅꯤꯅꯦꯗꯣ ꯑꯝ ꯌꯣꯜꯂꯁꯨ ꯁꯤꯠꯀꯅꯤꯗꯣ
ꯁꯤꯠꯀꯅꯤ ꯁꯤꯠꯀꯅꯤ
ꯑꯗꯤꯗꯤ ꯈꯪꯕ ꯃꯤ ꯃꯌꯥꯝ ꯂꯩꯌꯦꯕ
ꯃꯥꯅꯦ
ꯁꯤ ꯇꯩꯩꯔꯗꯤ ꯐꯩ ꯁꯤ ꯇꯧꯔꯗꯤ ꯇꯧꯋꯦ ꯐꯩꯌ‌ꯦꯕ ꯈꯪꯕꯗꯤ ꯃꯤ ꯃꯌꯥꯝꯗꯤ ꯂꯩꯕꯅꯦꯕꯀꯣ
ꯃꯥꯅꯦ
ꯗꯣ ꯃꯣꯏꯅ ꯂꯧꯕꯗꯣ ꯉꯝꯗꯕꯒꯤꯅꯦꯕ
ꯃꯥꯅꯦ
ꯀꯗꯥꯏꯗꯒꯤ ꯂꯧꯒꯅꯤ ꯂꯧꯕꯗꯣ ꯑꯗꯨꯒꯤ ꯉꯝꯗꯕꯒꯤ ꯃꯣꯏꯖꯨ ꯎꯄꯥꯏ ꯂꯩꯇꯕꯅꯦ
ꯃꯥꯅꯦ
ꯇꯥꯔꯗꯤ ꯀꯩ ꯍꯥꯏꯅꯤ ꯂꯧꯕꯗꯤ ꯐꯖꯅ ꯃꯣꯏꯖꯨ ꯂꯧꯕ ꯉꯝꯒꯅꯤ ꯃꯥ ꯍꯥꯏꯗꯤ ꯀꯩꯅꯣꯗꯣ ꯐꯖꯅ ꯍꯩꯅꯤꯕ ꯐꯅ‌ꯦꯕ ꯑꯗꯨꯗꯣ ꯁꯤꯠꯀꯟ
ꯃꯥꯅꯦ ꯅꯠꯇ꯭ꯔ ꯃꯤ ꯑꯣꯏꯅ ꯌ‌ꯣ ꯐꯥꯔ ꯌꯣ ꯈꯜꯂꯁꯤꯔ
ꯑꯗꯨ ꯃꯄꯜ ꯂꯝꯗꯗꯤ ꯌꯥꯝꯅ ꯌꯣꯛꯄꯅꯤꯗꯀꯣ ꯑꯗ ꯃꯣꯏ ꯃꯄꯥꯟ ꯂꯝꯗꯗꯤ ꯌꯣꯛꯅꯕ ꯃꯤ ꯃꯌꯥꯝ ꯂꯩꯌꯦꯕ
ꯏꯁ
ꯃꯣꯏ ꯌꯣꯛꯄꯖꯤꯖꯨ ꯑꯗꯨ ꯁꯤꯕꯝ ꯅꯥꯕꯝꯗꯤ ꯈꯪꯉꯣꯏꯍꯦ ꯗꯨ ꯂꯧꯅꯕ ꯍꯣꯅꯕꯗꯥꯀꯣ
ꯑꯣ ꯀꯩꯅꯣ ꯃꯣꯏ ꯌꯣꯛꯄꯁꯤꯡꯖ‌ꯦ ꯀꯩ ꯀꯩ ꯄꯤꯕꯖꯥꯠꯅꯣ ꯑꯦ ꯃꯣꯏ ꯆꯥꯅꯕ
ꯆꯥꯅꯕꯖ‌ꯦ ꯌꯦꯟꯒꯨꯝꯕ ꯌꯦꯟꯒꯨꯝꯕ ꯄꯤꯕ ꯖꯥꯅꯤꯗꯀꯣ
ꯑꯁ
ꯌꯦꯟꯗꯣ ꯄꯤꯖ ꯄꯤꯖꯔꯒ
ꯎꯝ ꯁꯟꯁꯥꯀꯨꯝꯕ
ꯑꯥ ꯁꯟꯁꯥꯒꯨꯝꯕ ꯑꯗꯨꯒꯨꯝꯕ
ꯋꯥꯔꯤ ꯑꯃ ꯂꯩꯕꯅꯦ ꯑꯪ ꯌꯣꯛꯑ ꯌꯣꯛꯑꯒ ꯂꯥꯁꯇ ꯃꯄꯨꯗꯣ ꯃꯥꯅ ꯌꯣꯠꯂꯒ ꯆꯥꯊꯣꯛꯑꯦ ꯍꯥꯏꯕꯗꯣ
ꯍꯣ ꯍꯣꯏ ꯑꯗꯨꯁꯨ ꯂꯩꯕꯅꯤ ꯑꯁ ꯃꯣꯏ ꯑꯗꯨꯗꯤ ꯑꯗꯣ ꯊꯥꯏꯅꯗꯤ ꯀꯩꯅꯣꯗꯤ ꯍꯥꯏꯗꯤ ꯆꯦꯛꯁꯤꯟꯗꯕꯗꯤ ꯌꯥꯗꯦ ꯅꯠꯇ꯭ꯔꯀꯣ
ꯃꯥꯅꯤ ꯃꯥꯅꯦ
ꯗꯥꯟꯁꯇ ꯃꯄꯨꯗ ꯑꯣꯟꯁꯤꯜꯂꯛꯇꯣꯏꯅꯦ ꯃꯕꯨꯛꯇꯣ ꯊꯜꯂꯛꯇ꯭ꯔꯗꯤ ꯎꯝ
ꯉꯁꯥꯏ ꯃꯅꯤꯟꯗꯣ ꯀꯥꯞꯄꯗ ꯃꯤ ꯗꯥꯏꯔꯦꯛ ꯇꯧꯕꯗ ꯋꯥꯟꯊꯩ ꯍꯥꯏꯕꯅꯦꯕ ꯃꯤꯖꯦ ꯄꯪꯊꯔꯝꯒꯅꯤ
ꯑꯥ ꯈꯣꯏꯒꯤ ꯄꯨꯔꯥ ꯁꯤꯊꯕꯤꯗꯣ ꯑꯗꯨ ꯑꯣꯏꯔꯝꯒꯅꯦꯕ ꯑꯗꯨꯅꯕꯨ ꯃꯥꯅ ꯑꯗꯩꯗꯤ ꯃꯥꯅ ꯌꯦꯠꯁꯟꯒꯔꯖꯨ ꯑꯃꯨꯛ ꯃꯥꯒꯤ ꯌꯦꯠꯁꯟꯕꯒꯤ ꯃꯄꯥꯡꯒꯜꯖꯦ ꯌꯥꯝ ꯀꯜꯂꯦ ꯍꯥꯏ
ꯑꯣ ꯀꯜꯂꯦ ꯍꯥꯏꯌꯦ
ꯂꯦꯡ ꯈꯣꯠꯄ ꯉꯝꯅꯗꯦ ꯍꯥꯏ
ꯃꯥꯅꯦ ꯃꯥꯅꯦ
ꯑꯗꯨꯅ ꯑꯗꯨꯅ ꯌꯦꯛꯂꯛꯄꯗꯗꯤ ꯑꯁ ꯈꯣꯡ ꯈꯨꯠꯀ ꯁꯔꯨꯒ ꯄꯨꯡꯇꯦꯛꯇꯦꯐꯥꯎ ꯇꯦꯛꯑꯝꯒꯅꯤ
ꯃꯥꯅꯦ ꯃꯥꯅꯦ
ꯑꯗꯣ ꯈꯪꯗꯦ ꯑꯩꯈꯣꯏ ꯑꯍꯜ ꯂꯃꯟꯁꯤꯡꯅꯖꯤ ꯃꯣꯏꯒꯤ ꯃꯈꯣꯡꯖꯦ
ꯑꯥ
ꯃꯣꯏꯖꯦ ꯃꯈꯣꯡ ꯄꯥꯜꯂꯦ ꯍꯥꯏꯕꯅꯦꯕ ꯑꯗꯨꯝ ꯑꯥ ꯃꯈꯣꯡꯖꯦ ꯃꯈꯣꯡꯖꯦ ꯃꯤ ꯐꯪꯅꯕ ꯃꯤꯁꯦ ꯄꯩꯁꯥ ꯌꯥꯝ ꯄꯥꯏꯌꯦ ꯃꯌꯨꯝꯗ ꯊꯝꯕ ꯃꯇꯝꯗ ꯑꯗꯨꯏ ꯑꯩꯈꯣꯏꯒꯤ ꯑꯩꯈꯣꯏ ꯂꯩꯀꯥꯏꯗꯁꯨ ꯌꯨꯝ ꯃꯤ ꯄꯩꯁꯥ ꯄꯥꯏꯕ ꯃꯤꯒꯤ ꯑꯗꯨꯝ ꯍꯥꯏꯕꯗꯣ ꯑꯩꯈꯣꯏ ꯑꯍꯜ ꯂꯃꯟꯁꯤꯡꯅ ꯍꯥꯏ ꯃꯣꯏꯗꯤ ꯑꯗꯨꯒꯤ ꯂꯥꯏꯔꯦꯟ ꯑꯁꯦꯡꯕ ꯑꯗꯨꯝ ꯂꯣꯏꯅꯃꯛꯇꯤ ꯅꯠꯇꯦꯀꯣ ꯑꯁꯦꯡꯕ ꯂꯥꯏꯗꯣ ꯑꯗꯨꯒꯤ ꯑꯗꯨꯒꯤ ꯑꯁꯤꯕꯒ ꯑꯗꯨꯝ ꯂꯩꯗꯅ ꯑꯗꯨꯒꯤ ꯃꯈꯣꯡꯗꯣ ꯃꯈꯣꯡ ꯐꯪꯍꯧꯕꯒꯨꯝꯕꯗ ꯄꯩꯁꯥ ꯌꯥꯝ ꯄꯥꯏꯌꯦ ꯑꯁ ꯑꯩꯈꯣꯏꯗꯤ ꯐꯪ ꯎꯝ ꯐꯪꯉꯗꯤ ꯑꯝꯇꯪ ꯊꯝꯃꯒ ꯄꯩꯁꯥ ꯑꯝꯇ ꯄꯥꯏꯒꯦ ꯍꯥꯏꯃꯤꯅꯤ
ꯄꯩꯁꯥꯥꯁꯦ ꯄꯥꯏꯗ꯭ꯔꯦꯕ
ꯄꯩꯁꯥꯁꯦ ꯌꯥꯗ꯭ꯔꯦ
ꯄꯩꯁꯥꯖꯦ ꯄꯥꯏꯌꯣ ꯁꯨꯛꯌꯥ ꯌꯥꯗ꯭ꯔꯦ ꯄꯥꯏꯅꯤ ꯂꯣꯏꯁꯟꯕꯅ ꯍꯦꯜꯂꯦꯕ
ꯃꯥꯟꯅꯤ ꯃꯥꯟꯅꯤ
ꯑꯝ
ꯑꯩꯅ ꯉꯁꯥꯢ ꯑꯃ ꯏꯈꯠꯄꯅꯦ ꯑꯩ ꯁꯤꯗꯗꯤ ꯄꯥꯔꯂꯔꯁꯦ ꯍꯣꯔꯦꯟ ꯑꯇꯣꯞꯄꯗ ꯀꯩꯅꯣꯗ ꯑꯗꯨꯝ ꯍꯥꯢꯔꯁꯦ ꯂꯣꯢꯔꯒ ꯑꯗꯨꯗ ꯑꯩꯅ ꯍꯥꯢꯕꯅꯦ ꯍꯧꯖꯤꯛ ꯍꯧꯖꯤꯛꯁꯦ ꯑꯥ ꯀꯩ ꯍꯥꯢꯅꯤ ꯑꯩꯈꯣꯢꯒꯤ ꯁꯔꯀꯥꯔꯒꯤ ꯊꯕꯛ ꯇꯧꯕꯁꯤꯡꯅꯅꯦ
ꯑꯥ
ꯊꯕꯛ ꯄꯤꯕ ꯍꯩꯇꯦꯕ ꯃꯣꯢꯗꯤ ꯊꯕꯛꯀꯤ ꯁꯔꯀꯥꯔꯒꯤ ꯊꯕꯛ ꯁꯨꯔꯦ ꯍꯥꯢꯅ ꯊꯕꯛ ꯁꯨꯔ ꯂꯩꯔꯦꯕ ꯁꯔꯀꯥꯔꯒꯤ ꯊꯕꯛ ꯁꯨꯕꯁꯤꯡꯅ ꯃꯤꯆꯝꯁꯤꯡꯗ ꯊꯕꯛ ꯄꯤꯕ ꯉꯝꯗꯦꯕ
ꯄꯥꯝꯗꯦ
ꯉꯝꯗꯦ ꯑꯗꯨꯕꯨ ꯃꯤꯆꯝ ꯁꯔꯀꯥꯔꯒꯤ ꯊꯕꯛ ꯐꯪꯍꯧꯗꯕꯁꯤꯡꯅꯗꯤ ꯗꯨꯀꯥꯟ ꯍꯥꯡꯕ ꯁ꯭ꯀꯨꯜ ꯍꯥꯡꯁꯤꯡꯅꯗꯤ ꯀꯩꯗꯧꯋꯤ ꯁꯔꯨꯛ ꯆꯥꯝꯃꯗ ꯆꯥꯝꯃꯥꯁꯦ ꯊꯕꯛ ꯄꯤꯌꯦꯕ
ꯃꯥꯅꯦ
ꯍꯧꯖꯤꯛ ꯊꯕꯛ ꯑꯗꯨꯒ ꯑꯣꯖꯥꯎꯅ ꯀꯥꯅ ꯉꯥꯡꯉꯤ ꯁꯔꯀꯥꯔꯒꯤ ꯊꯕꯛ ꯇꯧꯕꯁꯤꯡꯅ ꯉꯥꯡꯉꯤ ꯃꯣꯢ ꯃꯤꯒꯥ ꯌꯥꯝ ꯁꯦꯝꯕ꯭ꯔꯕ ꯃꯣꯢ ꯃꯤ ꯀꯌꯥꯝ ꯁꯦꯝꯕ꯭ꯔꯕ
ꯄꯩꯁꯥ ꯄꯥꯢꯕꯁꯨꯅꯦ ꯁꯔꯀꯥꯔ ꯊꯕꯛ ꯇꯧꯗꯕ ꯃꯤꯅꯗꯤ ꯍꯦꯟꯕꯅꯦꯕ ꯄꯥꯢꯕꯀꯣ ꯁ꯭ꯔꯥꯀꯥ ꯊꯕꯛ ꯋꯣꯖꯥꯎ ꯋꯥꯖꯥꯎ ꯉꯥꯡꯕꯅ ꯀꯩꯅꯣꯅꯦ ꯍꯥꯢꯔꯨꯅꯨ
ꯑꯗꯨ ꯑꯗꯨ ꯑꯩꯅ ꯏꯈꯠꯄꯅꯦ
ꯎꯝ
ꯊꯕꯛꯁꯦ ꯊꯕꯛ ꯐꯪꯗ꯭ꯔꯦ ꯊꯕꯛ ꯐꯪꯗ꯭ꯔꯤ ꯆꯥꯎꯈꯠꯄ ꯉꯝꯗ꯭ꯔꯤꯁꯦ ꯁꯔꯀꯥꯔꯒꯤ ꯊꯕꯛꯇꯣ ꯊꯕꯛ ꯇꯧꯗꯕ ꯃꯤꯁꯤꯡꯅ ꯉꯥꯛꯇ ꯀꯣ ꯍꯧꯖꯤꯛ ꯆꯥꯎꯈꯠꯂꯤꯁꯤ ꯃꯣꯢꯅ ꯇꯧꯔꯒ ꯆꯥꯎꯈꯠꯂꯤꯕꯅꯦ ꯁꯤ ꯌꯧꯔꯛꯏꯁꯦ ꯑꯗꯣ ꯑꯗꯨꯒꯨꯝꯗꯨꯅ ꯁꯔꯀꯥꯔꯒꯤ ꯊꯕꯛ ꯃꯤꯁꯤꯡꯅꯁꯨ ꯇꯧꯕ ꯌꯥꯢ ꯍꯥꯢꯕꯅꯤ ꯑꯗꯨ ꯑꯣꯢꯔꯗꯤ ꯑꯥ ꯑꯔꯦꯝꯕꯁꯤꯡꯗꯣ ꯁꯔꯀꯥꯔꯒꯤ ꯊꯕꯛ ꯃꯤꯁꯤꯡꯅ ꯄꯤꯔꯣꯕ ꯀꯃꯥꯢꯅ ꯄꯤꯅꯤ ꯍꯥꯢꯕ ꯃꯇꯝꯗ ꯍꯧꯖꯤꯛ ꯑꯩꯈꯣꯢ ꯃꯅꯤꯄꯨꯔꯗꯁꯨ ꯊꯕꯛ ꯁꯨꯕꯨ ꯌꯥꯝ ꯂꯩꯗꯅ
ꯃꯥꯅꯦ
ꯑꯗꯣ ꯆꯦ ꯆꯥꯡ ꯁꯨꯕ ꯌꯥꯝ ꯂꯩꯗꯅ
ꯂꯩ
ꯃꯄꯥꯟ ꯂꯝꯗꯤ ꯀꯃꯥꯢꯅ ꯇꯧꯔꯦ ꯍꯥꯢ ꯀꯥꯟꯗ ꯃꯄꯥꯟ ꯂꯝꯗꯗꯤ ꯃꯤ ꯑꯃꯅ ꯑꯥ ꯀꯩꯅꯣ ꯆꯠꯄꯁꯦ ꯊꯕꯛ ꯇꯧꯕ ꯆꯠꯄꯁꯦ ꯃꯥꯒꯤ ꯊꯕꯛ ꯂꯩꯐꯝ ꯊꯕꯛ ꯃꯐꯝ ꯆꯠꯄꯁꯦ ꯅꯣꯡꯃꯥꯗ ꯃꯔꯤ ꯃꯉꯥ ꯆꯠꯄꯁꯨ ꯌꯥꯎꯋꯤ ꯍꯥꯢꯕꯅꯦꯕ
ꯎꯝ
ꯃꯤꯗꯤ ꯃꯇꯝꯗꯨꯗ ꯆꯠꯄꯅꯦ ꯄꯩꯁꯥ ꯇꯥꯟꯕꯁꯦ ꯑꯩꯈꯣꯢꯁꯤꯅ ꯑꯃꯨꯛ ꯂꯧꯔꯗꯤ ꯃꯐꯝ ꯑꯃꯗ ꯑꯗꯨꯝ ꯇꯥꯟꯗꯣꯢꯕ ꯑꯗꯨ ꯀꯃꯥꯢꯅ ꯇꯧꯒꯦꯅꯦ ꯑꯩꯅ ꯁꯨꯝ ꯌꯦꯡꯁꯤꯟꯕ ꯃꯇꯝꯗ ꯃꯣꯢꯅ ꯁꯨꯔꯤꯕ ꯆꯦ ꯆꯥꯡꯁꯤꯡꯁꯦ ꯃꯣꯢ ꯌꯨꯝ ꯍꯜꯂꯛꯑꯅꯤ ꯑꯗꯨ ꯀꯩ ꯍꯥꯢꯅꯤ ꯅꯨꯄꯤ ꯑꯉꯥꯡꯁꯨ ꯌꯦꯡꯕ ꯁꯪꯗꯦ ꯃꯔꯨꯞ ꯃꯄꯥꯡ ꯂꯩꯐꯝꯗꯁꯨ ꯆꯠ ꯁꯪꯗꯦ ꯀꯣꯢꯕ ꯁꯪꯗꯦ ꯍꯥꯢꯌꯦꯕ ꯍꯧꯖꯤꯛꯀꯤ ꯃꯥꯢ ꯆꯦ ꯆꯥꯡ ꯃꯌꯥꯝꯗꯨꯅ ꯑꯗꯨꯗꯤ ꯀꯩꯗꯧꯕ ꯇꯥꯅꯤ ꯍꯥꯢꯕ ꯃꯇꯝꯗ ꯃꯥꯁꯦ ꯑꯦꯛꯖꯥꯝꯄꯜ ꯄꯔꯃꯥꯟ ꯑꯗꯨꯝ ꯍꯥꯢꯔꯤꯁꯦ ꯂꯤꯁꯤꯡ ꯑꯗꯨꯝ ꯍꯥꯏꯔꯤꯁꯤ ꯂꯤꯁꯤꯡ ꯌꯥꯡꯈꯩ ꯆꯥꯢ ꯍꯥꯢꯔꯁꯤ ꯌꯥꯝ ꯄꯤꯛꯅ
ꯎꯝ
ꯑꯗꯨꯗꯤ ꯂꯨꯄꯥ ꯂꯤꯁꯤꯡ ꯑꯃ ꯑꯅꯤꯗꯨ ꯄꯤꯔꯒ ꯃꯤ ꯑꯃ ꯑꯅꯤꯗꯣ ꯃꯥꯅ ꯇꯝꯕꯤꯔꯒ ꯃꯥꯥꯢ ꯆꯦ ꯆꯥꯡꯗ ꯁꯨꯍꯜꯂꯣꯕ ꯍꯦꯛ ꯍꯜꯂꯛꯄꯒ ꯊꯕꯛ ꯃꯐꯝꯗꯒꯤ ꯏꯕꯨꯡꯉꯣ ꯅꯪ ꯁꯨꯔꯣ ꯍꯥꯢ ꯀꯥꯟꯗ ꯃꯥꯒꯤꯁꯨ ꯆꯥꯅꯕ ꯊꯛꯅꯕ ꯑꯗꯨꯝ ꯂꯩꯕꯅꯦꯕ
ꯍꯣꯢꯅꯦ
ꯊꯕꯛ ꯇꯧꯕ ꯃꯌꯥꯝꯁꯤꯅ ꯑꯗꯨꯃꯥꯢꯅ ꯃꯥꯢ ꯃꯥꯢ ꯂꯩꯀꯥꯢꯁꯤꯗ ꯏꯕꯨꯡꯉꯣ ꯅꯪ ꯇꯨꯝꯃ ꯂꯩꯕ ꯌꯥꯗꯦ ꯀꯣ ꯑꯩ ꯊꯕꯛ ꯄꯤꯔꯒꯦ ꯍꯥꯏꯅ ꯃꯥꯒꯤ ꯊꯕꯛ ꯃꯥꯅ ꯂꯣꯏꯍꯧꯗꯕꯁꯤꯡꯗꯣ ꯄꯤꯔꯛ ꯄꯤꯔ ꯃꯆꯥ ꯃꯆꯥ ꯆꯥ ꯄꯤꯔꯒ ꯐꯝꯍꯜꯂꯒ ꯑꯗꯨꯗꯤ ꯉꯥꯎꯁꯤꯟꯅꯕ ꯆꯠꯄꯖꯨ ꯌꯥꯔꯣꯏ ꯀꯣꯏꯕꯖꯨ ꯌꯥꯔꯔꯣꯏ ꯃꯇꯝ ꯃꯇꯝꯖꯨ ꯂꯦꯝꯅ ꯃꯥꯡꯉꯔꯣꯏ ꯑꯥ ꯑꯗꯨꯃꯥꯏꯟ ꯇꯧꯔꯒ ꯃꯥꯒꯤ ꯊꯕꯛꯇꯣ ꯄꯤꯕ ꯌꯥꯕꯅꯦꯕ ꯃꯤ ꯃꯄꯥꯥꯜꯂꯝꯗ ꯑꯗꯨꯔꯗꯤ ꯉꯁꯥꯏꯒꯤ ꯑꯥ ꯑꯍꯟꯗꯣ ꯉꯁꯥꯏꯒꯤ ꯅꯨꯄꯥꯗꯣ ꯃꯥꯅ ꯊꯕꯛ ꯁꯪꯗꯦ ꯑꯩ ꯀꯣꯏꯕ ꯆꯠ ꯐꯪꯗꯦ ꯑꯗꯨ ꯇꯧꯕꯗꯣ ꯃꯥꯖꯨ ꯐꯪꯏ ꯗꯅꯥ ꯉꯁꯥꯏ ꯊꯕꯛ ꯍꯜꯂꯛ ꯍꯜꯂꯒꯖꯨ ꯅꯨꯄꯤ ꯑꯉꯥꯡꯒꯖꯨ ꯎꯅꯕ ꯑꯗꯨꯝ ꯐꯪꯏ ꯃꯤ ꯃꯄꯥꯜꯂꯝꯗ ꯁꯨꯃꯥꯏꯅ ꯊꯕꯛ ꯄꯤ ꯑꯗꯣ ꯑꯈꯣꯏꯒꯤ ꯁꯣꯏ ꯁꯣꯏꯕ ꯈꯔ ꯂꯩꯔꯦꯕ ꯑꯈꯣꯏꯅ ꯂꯥꯏꯟꯖꯦ ꯑꯃꯨꯛ ꯌꯥꯗ꯭ꯔ ꯖꯥꯠꯂ ꯀꯩꯗꯧꯔꯦ ꯇꯔꯥꯗꯤ ꯌꯧꯁꯤꯜꯂꯛꯑꯦ ꯇꯔꯥꯗꯤ ꯌꯧꯁꯤꯜꯂꯛꯑꯦ ꯌꯦꯉꯒꯦ ꯀꯛꯑꯒ ꯇꯔꯥꯗꯤ ꯌꯧꯁꯤꯜꯂꯛꯑꯦ ꯍꯜꯂꯣ ꯃꯤꯅꯤꯠ ꯇꯔꯥ ꯌꯧꯕꯅꯤꯅ